ꯍꯜꯂꯣ
ꯑꯥꯎ
ꯀꯩ ꯀꯩ ꯇꯧꯕꯤꯔꯤꯒꯦ
ꯍꯧꯖꯤꯛ ꯑꯉꯥꯡꯗꯣ ꯆꯥꯛ ꯏꯟꯁꯤꯡ ꯊꯣꯡꯍꯟꯒꯦꯅ ꯇꯧꯍꯜꯂꯤ
ꯉꯁꯦ ꯀꯗꯥꯏ ꯀꯗꯥꯏ ꯆꯠꯇꯧ ꯂꯩꯒꯦ
ꯊꯕꯛꯀꯤ ꯊꯕꯛ ꯉꯠꯇ ꯍꯣꯁꯄꯤꯇꯥꯜ ꯆꯠꯀꯗꯕ ꯉꯥꯛꯇ
ꯑ
ꯏꯆꯦ ꯑꯃ ꯑꯉꯥꯡ ꯎꯅꯅꯦꯅ ꯄꯨꯈꯠꯂꯛꯑꯦꯌꯦ ꯑ ꯀꯩꯅꯣꯗꯒꯤꯅꯦ ꯏꯊꯥꯏꯗꯒꯤ ꯑꯩꯈꯣꯏꯒꯤ ꯄꯕꯥꯆꯧꯕꯤ ꯃꯆꯥꯅꯨꯄꯤ ꯑꯦꯁꯤꯌꯥꯟꯗ ꯍꯧꯖꯤꯛꯁꯦ ꯃꯥꯡ ꯉꯔꯥꯡ ꯏꯁꯤꯡ ꯀꯥꯏꯔꯛꯑꯦꯅ ꯅꯨꯡꯗꯥꯡ ꯄꯨꯈꯠꯂꯛꯄꯅꯤ ꯄꯨꯡ ꯇꯔꯥ ꯑꯗꯨ꯭ꯋꯥꯏꯗ
ꯑꯥ
ꯅꯣꯔꯃꯦꯜ ꯇꯧꯕ ꯉꯝꯃꯔꯣꯏꯅ ꯍꯧꯖꯤꯛ
ꯆꯦꯁ ꯇꯧ ꯇꯔꯦ
ꯑꯥ
ꯑ ꯗꯥꯛꯇꯔ ꯍꯥꯏꯗꯤ ꯀꯅꯥ ꯑꯣꯏꯖꯥꯠꯅꯣ
ꯈꯪꯗꯤ ꯑꯩ ꯍ ꯍꯣꯔꯦꯟ ꯄꯨꯡ ꯃꯥꯄꯟ ꯃꯈꯥꯏ ꯇꯔꯥ ꯁꯥꯋꯥꯏꯗꯅ ꯑꯃꯨꯛ ꯏꯆꯥ ꯅꯨꯄꯥ ꯃꯌꯥ ꯃꯌꯥ ꯁꯠꯄ ꯑꯃꯨꯛ ꯆꯠꯂꯨꯒꯦ
ꯑꯝ
ꯂꯣꯏꯕ ꯅꯥꯏꯗꯦ
ꯅꯥꯏꯇꯦ ꯅꯥꯥꯏꯇꯦ ꯁꯝꯃꯔ ꯚꯤꯀꯦꯁꯟ ꯊꯥꯕꯒꯤ ꯀꯥꯟꯅꯕ ꯍꯥꯏꯗꯣ ꯑꯗꯨ ꯃꯉꯥꯏꯔꯦ
ꯐꯗꯨꯀꯥꯟ ꯔꯥ
ꯑ ꯅꯠꯇ꯭ꯔꯣ ꯑꯥ ꯅꯪꯅ ꯀꯩꯒꯨꯝꯕ ꯁ꯭ꯀꯨꯜ ꯆꯠꯂꯝ ꯇꯥꯔꯒꯗꯤ ꯑꯃ ꯑꯃꯗꯨ ꯂꯣꯏ ꯆꯦꯜꯂꯣ ꯍꯥꯏꯔꯛꯑꯣꯕ
ꯍꯣꯏ
ꯁꯔꯄꯀꯦꯁꯟ ꯊꯥꯕꯒꯤ ꯖꯤꯄꯤ ꯇꯥꯔꯦꯅꯦ
ꯑꯥ
ꯎꯝ
ꯀꯣꯛ ꯆꯠꯕꯅ ꯍꯦ ꯅꯨꯡꯉꯥꯏ
ꯑꯗꯨꯅ ꯍꯣꯏ ꯀ꯭ꯂꯥꯁ ꯑꯃ ꯂꯧꯔꯨꯔꯒꯁꯨ ꯉꯍꯥꯛꯇꯣꯏꯁꯨ ꯄꯣꯊꯥꯏꯌꯦꯕ ꯀꯥꯁꯝ ꯆꯪꯉꯨꯔꯒ
ꯎꯝ
ꯅꯨꯃꯤꯠ ꯀꯌꯥꯅꯤ ꯁꯝꯃꯔ ꯚꯤꯀꯦꯁꯟ ꯂꯩꯒꯦ
ꯇꯥꯔꯤꯛ ꯀꯩꯅꯣꯗ ꯀꯥꯗꯣꯏꯅꯤ ꯑꯥ ꯇꯛ ꯇꯔꯥꯍꯨꯝꯗꯣꯏꯗ ꯀꯥꯗꯣꯏꯕ ꯇꯔꯥꯃꯥꯊꯣꯏꯐꯧ ꯁꯨꯇꯤ ꯇꯔꯥꯅꯤꯊꯣꯏꯗꯣ ꯅꯣꯡꯃꯥꯏꯖꯤꯡ ꯇꯥꯔꯝꯃꯅꯤ
ꯑꯉꯥꯡꯈꯩꯁꯦ ꯄꯨꯜꯂꯞ ꯑꯝꯇꯪꯗꯤ ꯀꯣꯏꯕ ꯄꯨꯕꯤ ꯌꯥꯕꯅꯦ ꯐꯦꯃꯦꯂꯤ ꯐꯦꯃꯤꯂꯤ ꯇꯧꯔꯒ
ꯀꯪꯂꯥꯗ
ꯅꯨꯃꯤꯠꯇꯨꯃꯗꯤ ꯑꯩꯈꯣꯏꯅ ꯒꯥꯔꯤꯗꯣ ꯊꯥꯎ ꯍꯥꯜꯂꯦꯗꯅ
ꯍꯣꯏ ꯕꯥ ꯑꯗꯣ ꯅꯣꯡꯃꯥꯏꯖꯤꯡ ꯅꯨꯃꯤꯠꯁꯦ ꯀꯪꯂꯥꯗ ꯑꯣꯏꯅ ꯆꯠꯂꯨꯁꯤꯗꯅ
ꯀꯪꯂꯥꯗꯪꯗ
ꯑꯥ ꯅꯠꯇ꯭ꯔꯁꯨ ꯑꯇꯣꯞꯄ ꯆꯠꯂꯁꯨ ꯌꯥꯏꯒꯗ꯭ꯔꯒꯦ ꯏꯔ ꯁꯣ ꯑꯃ ꯋꯥꯏꯔꯒ
ꯑꯩꯈꯣꯏ ꯑꯦꯂꯣꯅꯥ ꯃꯆꯥ ꯍꯣꯏ ꯀꯦꯃꯤ ꯃꯆꯥ ꯍꯣꯏ ꯑꯗꯩ ꯆꯥꯎꯕꯁꯨ ꯌꯥꯔꯛꯀꯅꯤ ꯀꯩꯅꯣꯒꯤ ꯒꯥꯔꯤꯗꯨꯃ ꯋꯥꯏꯔꯒ ꯊꯥꯎ ꯍꯥꯜꯂꯒ ꯑꯥꯟꯖꯥꯎꯒꯤ ꯈꯣꯔꯁꯥ ꯈꯔ ꯄꯤꯔꯒ ꯀꯣꯏ ꯀꯣꯏꯅ ꯑꯉꯥꯡꯈꯩꯗꯣ ꯂꯣꯏ ꯄꯨꯕꯤꯔꯨ ꯌꯥꯏꯑꯕ ꯊꯝꯕꯥꯜ ꯍꯧꯕ ꯃꯐꯝ ꯀꯔꯤ ꯀꯔꯥ ꯂꯣꯏꯅ ꯎꯝ
ꯑꯗ ꯑꯀ ꯑꯗꯨꯒꯤ ꯆꯠꯅꯤꯡꯕꯣ ꯅꯛꯅꯈꯩ ꯀꯪꯂꯥꯁ ꯏ ꯅꯛꯅꯈꯩ ꯆꯠꯇꯌꯦ ꯑꯥ
ꯐꯥꯔꯁꯇ ꯀꯪꯂꯥ ꯆꯪꯉꯅꯤ
ꯎꯝ
ꯑꯗꯩꯗꯤ ꯅꯝꯕꯣꯟ ꯆꯠꯂꯅꯤ
ꯎꯝ ꯅꯝꯕꯣꯜꯒꯤ ꯖꯦꯠ ꯒꯥꯔꯗꯦꯟꯗꯣ ꯖꯦꯠ ꯒꯥꯔꯗꯦꯟ ꯑꯗꯨꯨ ꯌꯥꯔꯦ ꯇ꯭ꯔꯦꯟ ꯇꯣꯡꯐꯝꯗꯣ
ꯑꯥ
ꯇ꯭ꯔꯦꯟ ꯇꯣꯡꯐꯝꯗꯣ ꯅꯝꯕꯣꯜꯗ ꯂꯩꯗꯅ ꯍꯧꯖꯤꯛ ꯑꯗꯨꯁꯨ ꯌꯥꯝ ꯆꯠꯅꯩꯌꯦꯕ ꯃꯤ
ꯑꯥ ꯑꯗ ꯆꯠꯂꯅꯤ
ꯎꯝ ꯑꯗꯒꯤ ꯖꯣꯏꯁꯅꯥꯗꯨꯕꯨꯗꯤ ꯆꯠꯂꯨꯔꯦ ꯅꯝꯕꯣꯜꯒꯤꯗꯣ ꯖꯣꯏꯁꯅ ꯄꯥꯔꯛ ꯍꯥꯏꯅ ꯑꯃ ꯂꯩꯕꯗ ꯍꯥ ꯀ ꯃꯌꯥꯝ ꯃꯆꯨ ꯃꯨꯆꯨ ꯂꯩꯕꯗꯣ ꯑꯗꯨ ꯆꯠꯂꯨ ꯔꯦ ꯅꯨꯡꯉꯥꯏ ꯑꯗꯒꯤ ꯍꯟꯗꯛꯁꯦ ꯍꯤꯌꯥꯡꯊꯥꯡꯒꯤꯗꯁꯨ ꯑꯦꯄꯜ ꯐꯥꯝ ꯑꯗꯨꯁꯨ ꯆꯠꯂꯨꯔꯦ
ꯎꯝ ꯑꯩꯈꯣꯏꯕꯨꯗꯤ ꯂꯣꯏ ꯆꯠꯂꯦ ꯑꯉꯥꯡꯈꯩꯒꯤꯗꯤ ꯆꯠꯇ꯭ꯔꯤꯗꯅ
ꯑꯉꯥꯡꯅ ꯄꯥꯝꯒꯗꯕ ꯍꯥꯏꯁꯦ ꯍꯧꯖꯤꯛꯀꯤ ꯖꯦꯠ ꯒꯥꯔꯗꯦꯟꯗꯨꯃ ꯄꯥꯝꯃꯅꯤ ꯑꯉꯥꯡꯅ
ꯑꯥ
ꯆꯅꯤ ꯉꯅꯤꯕ
ꯍꯣꯏ ꯑꯗꯒꯤ ꯑ ꯑꯣꯏꯣꯏꯅꯥꯝꯒꯤꯗꯨꯁꯨ ꯑꯗꯨꯝꯅꯁꯨ ꯄꯥꯝꯃꯅꯤ ꯍꯥꯏꯗꯤ ꯇꯣꯡꯒꯤ ꯁꯥꯟꯅꯕ ꯑꯃ ꯂꯩꯔꯦ ꯎꯝ ꯀꯥꯈꯠꯀꯦꯔꯥ ꯑꯗꯒꯤ ꯒꯤ ꯑꯣꯏꯒꯦꯔꯥ ꯃꯣꯏ ꯃꯣꯏ ꯊꯣꯛꯄ ꯇꯧꯖꯔꯅꯤ
ꯑ
ꯑꯗꯨꯝꯕꯁꯨ ꯂꯩꯔꯦ
ꯎꯝ
ꯑꯦꯥꯏꯇꯣ ꯑ ꯀꯗ ꯃꯣꯏꯅ ꯆꯠꯅꯤꯡꯕ ꯖꯒꯥ ꯖꯒꯥꯗꯣ ꯃꯣꯏꯗꯤ ꯑꯩꯈꯣꯏꯅ ꯄꯨꯗ꯭ꯔꯗꯤ ꯀꯩꯁꯨ ꯍꯌꯦꯡ ꯍꯧꯖꯤꯛ ꯍꯣꯔꯦꯟꯗꯤ ꯆꯠꯈꯤꯔꯣꯏꯕ
ꯍꯣꯏ ꯍꯣꯏ ꯍꯣꯏ ꯄꯥꯈꯪ ꯂꯩꯁꯥꯕꯤ ꯐꯥꯗ꯭ꯔꯗꯤ
ꯍ ꯍ ꯃꯥꯏ ꯃꯥꯏ ꯒ꯭ꯔꯨꯞ ꯑꯗꯣ ꯍꯧꯖꯤꯛꯇꯤ ꯄꯥꯈꯪ ꯂꯩꯁꯥꯕꯤꯁꯦ ꯑꯗꯨꯝꯕꯗ ꯀꯌꯥ ꯆꯠꯅꯗ꯭ꯔꯦꯅꯦ
ꯔꯦꯁ ꯌꯦꯗ
ꯆꯥꯄꯣꯠ ꯆꯥꯕꯗꯤ ꯌꯥꯝ ꯆꯠꯅꯕꯅꯤꯗ ꯍꯧꯖꯤꯛꯀꯥꯟꯗꯤ ꯅꯨꯃꯤꯗꯥꯡ ꯋꯥꯏꯔꯝꯗ ꯑꯆꯥꯄꯣꯠ ꯆꯥꯕꯅ ꯆꯠꯅꯗ꯭ꯔꯣ ꯎꯥ
ꯄꯥ ꯑꯗꯒꯤ ꯊꯣꯡꯉ ꯄꯨꯔꯀꯥꯟꯗ ꯇꯧꯔꯒ ꯑꯥꯗ ꯃꯐꯝ ꯑꯃꯗ ꯄꯨꯂꯞ ꯆꯥꯔꯒ ꯂꯣꯏꯔꯦ ꯆꯥꯛꯇꯨꯗꯤ ꯌꯨꯝ ꯌꯨꯝꯗ ꯊꯣꯡꯉ ꯄꯨꯨꯔ ꯅꯠꯇ꯭ꯔ ꯒꯥꯔꯤ ꯃꯅꯨꯡꯗ ꯍꯥꯞꯆꯜꯂ ꯑꯗꯨꯝ ꯊꯝꯕ ꯌꯥꯏꯑꯕ
ꯎꯝ
ꯑꯣꯀꯦ ꯑꯣꯁ ꯏꯗꯅ ꯅꯃꯒ
ꯎꯝ
ꯑꯗꯨꯒ ꯑꯗꯨꯝ ꯆꯠꯂꯒ ꯀꯩꯅꯣ ꯇꯧ ꯌꯥꯗ꯭ꯔꯥ
ꯑ
ꯑꯗ ꯑꯗꯨꯃꯥꯏꯅ ꯇꯧꯔꯒ ꯑꯝꯇꯪ ꯆꯠꯁꯤ ꯁꯤꯟꯅ ꯍꯥꯏꯔ ꯤ ꯀꯠꯇꯥꯏꯅ ꯍ ꯏꯒ
ꯑꯗꯨꯗꯤ ꯀ ꯁꯣꯏꯅꯍꯋꯤ ꯀꯥꯡꯁꯣꯏ ꯍꯥꯎꯇꯗꯤ ꯍꯥꯎꯇꯦꯀꯣ ꯀꯥꯡꯁꯣꯏ ꯑꯍꯥꯎꯕ
ꯑꯣ ꯑꯩꯗꯤ ꯁꯧꯒꯤꯒꯨꯝꯕ ꯆꯤꯟ ꯌꯦꯟꯖꯤꯡꯒꯨꯝꯕ ꯑꯁꯤ ꯑꯀꯝ ꯊꯣꯡꯕꯗꯨꯅ ꯈꯔ ꯍꯥꯎꯋꯤ ꯍꯧꯖꯤꯛꯇꯤ ꯀꯥꯡꯉꯧꯒꯨꯝꯕ ꯉꯧꯔꯥ ꯁꯤꯡꯖꯨꯒꯨꯝꯕ ꯑꯃ ꯁꯨꯔꯒ
ꯎꯝ
ꯑꯗꯨꯅ ꯈꯔ ꯍꯥꯥꯎꯏ ꯎꯝ ꯍꯥꯎꯛꯇ꯭ꯔꯣ
ꯍꯥꯎꯋꯤ
ꯑꯗꯨꯅꯤ ꯑꯗꯣ ꯈꯪꯗꯦꯅꯦ ꯑꯍꯟꯒ ꯂꯩꯃꯤꯟꯅꯕꯅꯤꯅꯦ ꯃꯣꯢꯅ ꯆꯅꯤꯡꯕꯥꯖꯨ ꯑꯃ
ꯑꯥ
ꯑꯗꯨꯅꯦ ꯅꯣꯏꯗꯤ ꯑꯍꯟꯗꯨ ꯑꯗꯨꯝ ꯀꯌꯥ ꯂꯩꯇ꯭ꯔꯕꯅꯤꯅ ꯈꯔ ꯐꯔꯝꯅꯤ
ꯈꯣꯏꯔꯣ ꯑꯍꯜ ꯍꯥꯏꯕꯨ ꯕꯕꯥꯍꯣꯏꯁꯨ ꯆꯥꯕ ꯑꯗꯨꯝ ꯄꯤꯛꯄꯅꯤꯅꯅꯦ
ꯎꯝ
ꯏꯟꯖꯡꯁꯦ
ꯑꯥ
ꯍꯥꯎꯔ
ꯃꯥꯅꯤ ꯃꯥꯅꯤ ꯑꯗꯨꯗꯤ ꯆꯞ ꯃꯥꯟꯅꯩ ꯍꯥꯎꯔꯤꯈꯩ ꯆꯥꯒꯦ ꯍꯥꯏꯕ ꯉꯥꯛꯇꯅꯤ
ꯍꯣꯏ
ꯍꯥꯎꯇꯔꯒꯗꯤ ꯍꯥꯏꯔꯤꯕ ꯏꯁꯥꯃꯛꯇꯅꯤ
ꯑ ꯍꯥꯎ꯭ꯇꯔꯗꯤ ꯆꯅꯤꯡꯗꯦꯕ
ꯍꯥꯎ ꯑꯗꯣ ꯌꯦꯅ ꯌꯥꯔꯛꯇ ꯅꯅ ꯀꯔꯤꯗ ꯎ ꯄ ꯂꯩꯦ
ꯍꯣꯏ
ꯊꯣꯡ ꯑꯊꯣꯡ ꯆꯥ ꯇꯥꯔꯦ
ꯎꯝ ꯑꯗꯣ ꯍꯥꯟꯅ ꯑꯍꯥꯎꯕ ꯌꯥꯝ ꯆꯤꯜꯍꯥꯎ ꯊꯤꯔꯝꯕ ꯃꯤꯁꯤꯅꯤꯀꯣ ꯍꯧꯖꯤꯛ ꯍꯧꯖꯤꯛ ꯀꯩꯅꯣ ꯇꯧꯔꯛꯏꯁꯦ ꯆꯥꯕ ꯌꯥꯔꯛꯇ꯭ꯔꯤꯕ ꯃꯌꯥꯝꯁꯦ
ꯑ
ꯑꯩꯈꯣꯏꯒꯤ ꯏꯃꯨꯡꯗ ꯊꯥꯏꯅ ꯆꯥꯁꯦ ꯑꯗꯨꯛꯀꯤ ꯃꯇꯤꯛ ꯊꯛꯑꯝꯃꯤꯅꯤ ꯑꯌꯨꯛ ꯅꯨꯡꯊꯤꯟ ꯅꯨꯡꯗꯥꯡ
ꯎꯗ ꯆꯥ ꯀꯌꯥꯛꯅ ꯊꯛꯑꯝꯃꯤꯗꯣ ꯍꯧꯖꯤꯛ ꯆꯥ ꯑꯃ ꯄꯨꯔꯥ ꯂꯦꯞꯈ꯭ꯔꯦ ꯑꯗꯒꯤ ꯑꯍꯥꯎꯕ ꯊꯥꯎ ꯊꯨꯝ ꯊꯥꯎ ꯉꯧꯗꯗꯤ ꯆꯥꯛ ꯆꯥꯔꯝꯗꯦ ꯇ ꯀꯥꯡꯁꯣꯏ ꯊꯣꯡꯕ ꯆꯥꯔꯝꯗꯦ ꯍꯪꯒꯥꯝ ꯆꯥꯔꯝꯗꯦ
ꯎꯝ
ꯆꯥꯔꯝꯗꯕ ꯃꯌꯥꯝꯗꯣ ꯍꯧꯖꯤꯛꯇꯤ ꯆꯠꯂꯥ
ꯍꯧꯖꯤꯛꯇꯤ ꯀꯥꯡꯁꯣꯏꯗ ꯑꯣꯏꯅ ꯂꯣꯏ ꯑꯣꯟꯊꯔꯛꯑꯦ ꯊꯥꯎ ꯍꯜꯂꯛꯑꯦ ꯑꯂꯨ ꯆꯥꯔꯛꯇꯔꯦ
ꯁꯨꯒꯔ ꯂꯩ ꯌꯥꯎꯔꯕ
ꯁꯨꯒꯔꯁꯦ ꯏꯃꯥꯗꯤ ꯄ꯭ꯔꯤꯗꯥꯏꯕꯦꯇꯤꯛ ꯇꯧꯋꯦꯅ ꯍꯥꯟꯅ ꯍꯥꯏꯔꯝꯕꯗꯣ ꯍꯧꯔꯛꯄꯒꯤ ꯑꯗꯨ ꯁꯨꯝ ꯄ꯭ꯔꯤꯚꯦꯟ ꯇꯧꯕꯩ ꯋꯥꯅꯤ ꯗ ꯉꯜꯂꯤꯉꯩꯗ ꯆꯥꯔꯨꯒꯨꯝꯁꯦꯅ ꯑꯗꯨꯝ ꯑꯌꯥꯝꯕꯅ ꯑꯂꯨ ꯍꯥꯏꯁꯦ ꯆꯥꯗꯤ ꯆꯥꯏꯌꯦꯕꯀꯣ ꯑꯗꯨꯁꯨ ꯍꯥꯟꯅꯗꯧꯅ ꯌꯥꯝ ꯀꯥ ꯍꯦꯟꯅ ꯆꯥꯗ꯭ꯔꯦꯕ ꯀꯥꯡꯁꯣꯏꯗꯒꯨꯝꯕ ꯑꯥꯂꯨ ꯃꯆꯥ ꯑꯃ ꯍꯦꯛ ꯊꯥꯛꯄ ꯑꯗꯩ ꯏꯔꯣꯝꯕꯁꯨ ꯌꯥꯝꯅ ꯃꯪꯒꯟꯒ ꯑꯣꯏꯅ ꯂꯣꯜꯂꯦꯕ
ꯑ ꯑꯗꯨꯅꯁꯨꯨꯝ ꯃꯍꯥꯎ ꯍꯦꯜꯜꯂꯤꯗ
ꯎꯝ
ꯎꯝ
ꯑꯗꯣ ꯑꯍꯥꯎꯕ ꯌꯥꯝ ꯆꯥꯔꯨꯕꯒꯤꯁꯨ
ꯃꯥꯥꯏ ꯃꯥꯒꯤ ꯃꯇꯝ ꯃꯇꯝꯒꯤ ꯌꯣꯡꯆꯥꯛ ꯂꯨꯏꯔꯣꯝꯕꯗꯕꯨꯗꯤ ꯃꯥꯡꯖꯜ ꯍꯥꯞꯄ ꯍꯥꯎ
ꯍꯥꯎꯇꯦ ꯑꯂꯨ ꯑꯉꯥꯡꯕꯅ ꯂꯣꯟꯕ ꯑꯗꯨꯗꯅ ꯑꯉꯧꯕꯁꯤꯕꯨꯗꯤ ꯀꯌꯥ ꯆꯥꯗ꯭ꯔꯦꯕ ꯑꯗꯩ ꯀꯥꯡꯍꯧ ꯑꯣꯏꯔꯁꯨ ꯃꯪꯒꯟ ꯑꯌꯥꯝꯕ ꯁꯤꯜꯂꯦ
ꯑ ꯑꯗꯨ ꯑꯗꯨ ꯐꯩꯌꯦ ꯑꯗꯣ ꯗꯥꯛꯇꯔꯅ ꯍꯥꯏꯕꯗꯤ ꯑꯂꯨ ꯑꯉꯥꯡꯕ ꯑꯣꯏꯇꯥꯔꯁꯨ ꯆꯞ ꯃꯥꯟꯅꯩ ꯚꯦꯂꯨ ꯆꯞ ꯃꯥꯟꯅꯩ ꯌꯥꯝ ꯆꯥꯗ꯭ꯔ ꯂꯣꯏꯔꯦ ꯑ ꯑ ꯗꯥꯗꯖꯤ ꯅꯣꯏ ꯐꯥꯠꯇꯣꯛ ꯆꯥꯕꯗꯤ ꯀꯩꯁꯨ ꯇꯥꯏꯒꯦꯅ ꯇꯧ ꯍꯥꯏꯔꯁꯦ
ꯎꯝ ꯑꯗꯨꯕꯨꯗꯤ ꯀꯥ ꯍꯦꯟꯅ ꯆꯥꯕꯗ ꯑꯐꯕ ꯑꯝꯇ ꯂꯩꯇꯦꯗꯀꯣ ꯎꯝ ꯄꯣꯠ ꯈꯨꯗꯤꯡꯃꯛꯅꯦꯕ
ꯎꯝ
ꯈꯔ ꯈꯔ ꯆꯥꯕꯤꯌꯣ ꯍꯥꯏꯕꯅꯦꯕ ꯑꯩꯈꯣꯏꯅ ꯍꯦꯟꯖꯤꯟꯅ ꯍꯦꯟꯖꯤꯟꯅ ꯆꯥꯛꯁꯤꯟꯕꯩ ꯋꯥꯅꯦꯕ
ꯃꯥꯅꯦ ꯃꯥꯅꯦ
ꯎ
ꯍꯦꯟꯖꯟꯅ ꯆꯥꯕꯁꯤꯗꯅꯤꯅꯤ ꯐꯣꯅꯔꯤ ꯐ ꯀꯥꯔꯅꯤ ꯀꯥꯏ ꯍꯦ ꯇ ꯀ ꯐꯝꯖꯤꯜꯂꯅꯤ ꯇꯨꯝꯁꯤꯜꯂꯅꯤ ꯑꯗꯨꯗꯤ ꯅꯥꯕ ꯐꯔꯣꯏꯕ
ꯍꯣꯏ ꯎꯝ
ꯍ ꯑꯦꯂ ꯈꯨꯗꯨꯛꯇꯤ ꯆꯣꯡꯉꯦꯅ ꯆꯣꯡꯕ ꯍꯦꯛ ꯂꯣꯏꯔꯅꯤ ꯑꯗꯒꯤ ꯆꯀꯩ ꯆꯥꯁꯤꯜꯂꯅꯤ ꯑꯃꯃꯨꯛ ꯊꯃꯨꯛ ꯆꯪꯒꯅꯨ ꯆꯥꯡꯉ ꯍꯥꯏꯕ ꯑꯣꯏꯅ ꯑꯩꯗ ꯆꯥꯄꯄꯒ ꯑꯃꯨꯛ ꯃꯐꯝ ꯂꯦꯜꯂꯤꯅꯦ ꯐꯝꯖꯤꯜꯂꯅꯤ
ꯎꯝ ꯍ
ꯁꯦ ꯑꯩꯈꯣꯏ ꯂꯥꯛꯏꯅꯦꯕ
ꯍꯣꯏ
ꯅꯣꯏꯗꯤ ꯂꯥꯏꯅꯥꯗꯤ ꯂꯥꯛꯔꯣꯏꯗ
ꯑꯩꯈꯣꯏꯔꯥ ꯀꯩꯒꯤ
ꯆꯠꯂꯤꯗꯣ ꯅꯪ ꯆꯠꯂꯤꯗꯣ ꯐꯝꯕꯗꯤ ꯆꯠꯄ ꯅꯠꯇꯦꯗꯅ
ꯃꯥꯅꯦ ꯃꯥꯅꯦ ꯄꯣꯊꯥꯑꯒꯦ ꯐꯪꯕ ꯅꯠꯇꯦꯗꯣ
ꯑꯥꯎ ꯑꯗꯨꯒꯒꯨꯝꯕ ꯐꯝꯕ ꯆꯠꯄꯗ ꯃꯤꯅꯗ ꯅꯥꯒꯗꯧꯕꯅꯤ
ꯎꯝ ꯃꯁꯤꯗꯤ ꯑꯃ ꯌꯥꯎ ꯍꯠꯇ
ꯑꯣ ꯐꯔꯣ ꯐꯔꯦ
ꯑꯥ
ꯁꯥꯟꯅꯔꯁꯦ ꯎꯝ ꯊꯝꯃꯦ ꯊꯝꯃꯦ